ꯍꯂꯣ ꯑꯣ ꯇꯖꯔ ꯐꯖꯅ ꯇꯥꯔꯕꯣ
ꯑ ꯇꯥꯏ ꯇꯥꯏ
ꯎꯝ ꯌꯥ ꯌꯥ ꯂꯤꯇꯥꯏ ꯇꯣꯡꯅꯣ
ꯑꯍ ꯑꯍꯨꯝꯂꯛꯇꯤ ꯁꯨꯈꯤꯕ ꯃꯥꯜꯂꯦ ꯌꯥꯏ
ꯎꯝ ꯑꯍꯣꯝ ꯅ ꯁꯣꯛꯔꯕ ꯍꯧꯖꯤꯛ ꯄꯗ
ꯎꯝ ꯍ
ꯑꯩꯗꯤ ꯑꯅꯤꯔꯛ ꯀꯥꯏ ꯇꯥꯏꯅꯦꯅ ꯈꯜꯗꯣꯏꯅꯦ
ꯑꯍꯥꯟꯕꯒꯤ ꯑꯃ ꯌꯥꯈꯤꯗꯦꯗꯅ
ꯑꯣ ꯍꯣ ꯍꯣꯏ ꯆꯃꯤ ꯆ ꯑ ꯁꯤꯗꯤ ꯆꯠꯔ ꯑꯣꯏꯣꯏꯗ꯭ꯔꯣ ꯊ ꯆꯠꯄꯗꯤ
ꯇꯨꯏꯤꯁꯟ ꯍꯣꯔꯦꯟ ꯅꯨꯃꯤꯗꯥꯡ ꯋꯥꯏꯔꯝ ꯆꯠꯀꯅꯤꯨꯡ ꯃꯉꯥꯗ
ꯑꯗꯨꯗꯤ ꯑꯇꯩ ꯇꯁꯟ ꯆ ꯆꯠꯇ꯭ꯔꯀꯥꯟꯗꯗꯤ ꯀꯩ ꯀꯩ ꯀꯩ ꯇꯧꯒꯦ ꯀꯩꯝ ꯇꯧꯗ꯭ꯔꯣ
ꯇꯨꯏꯁꯟ ꯗꯤ ꯑꯗꯨꯝ ꯇꯨꯏꯁꯟ ꯆꯠꯇꯕ ꯃꯇꯝꯗꯗꯤ ꯑꯗꯨꯝ ꯑꯩꯒꯤ ꯁꯣꯝ ꯅꯥꯀꯟꯒꯤ ꯔꯤꯁꯔꯁꯀꯤ ꯃꯇꯥꯡꯒꯨꯝꯕ ꯑꯗꯒꯤ ꯁꯣꯝꯅ ꯑꯦꯛꯖꯥꯝ ꯑꯇꯣꯞꯄ ꯊꯕꯛꯀꯤ ꯑꯦꯛꯖꯥꯝ ꯀꯩꯀꯩ ꯀꯩꯁꯨ ꯈꯔ ꯌꯦꯡꯉꯦꯕꯀꯣ ꯑꯩꯅ ꯑꯣꯖꯥ ꯍꯥꯏꯗꯤ ꯁꯨꯝ ꯄꯤ ꯑꯩꯩꯆ ꯗꯤ ꯂꯣꯏꯔ ꯑꯣꯖꯥꯒ ꯑꯣꯏꯕꯁ ꯇꯟꯕꯒꯤ ꯑꯗꯨꯒꯤ ꯁꯨꯝ ꯈꯔ ꯌꯦꯡꯕ ꯑꯗꯨꯒ ꯊꯣꯏꯗꯣꯛꯄꯗꯤ ꯀꯟꯅ ꯀꯩꯅꯣ ꯇꯧꯗꯦ
ꯀꯣꯂꯦꯖꯗꯤ ꯀꯥꯏ ꯇꯧꯔꯛꯀꯦ
ꯀꯣꯂꯦꯖꯇꯤ ꯀꯛꯆꯤꯡꯗ ꯇꯧꯔꯛꯑꯦ ꯑꯩꯅ ꯀꯣꯝꯕ ꯊꯤꯕ ꯀꯥꯗ꯭ꯔꯖꯨ ꯌꯥꯕ ꯀꯣꯂꯦꯁꯀꯥꯗꯤ ꯁꯨꯡꯀꯤ ꯀꯥꯔꯛꯈꯤꯗ꯭ꯔꯦꯗ
ꯀꯩ ꯍꯥꯏꯕ ꯇꯥꯗ꯭ꯔꯦ
ꯀꯣꯂꯦꯖꯇꯤ ꯁꯨꯡꯀꯥ ꯀꯥꯔꯛꯈꯤꯗ꯭ꯔꯦꯕ ꯑꯗꯨꯝ ꯑꯀꯣꯝꯕ ꯌꯦꯡꯉꯤꯀꯥꯟꯗ ꯑꯟꯑꯣꯗꯤꯕꯜ
ꯀꯣꯂꯦꯖ ꯀꯥꯗ꯭ꯔꯤ ꯑꯗꯨꯝ ꯀꯥꯟꯗꯗꯤ ꯀꯩ ꯀꯩ ꯇꯧꯔꯤꯅꯣꯕ ꯀꯣꯂꯦꯖ ꯀꯥꯗꯕꯤꯗ
ꯑꯦꯛꯖꯥꯝ ꯑꯃ ꯊꯥꯏꯅ ꯌꯦꯡꯉꯝꯕ ꯑꯩꯅ ꯊꯥꯏꯅ ꯁꯨꯝ ꯑꯦꯂꯚꯦꯟ ꯇꯨꯌꯦꯜꯞꯀꯥ ꯀꯥꯔꯤꯛꯀꯥꯟꯗ ꯊꯥꯒꯦ ꯈꯟꯕ ꯑꯦꯛꯖꯥꯝ ꯑꯃ ꯀꯣ ꯑꯗꯨꯀꯥꯟꯗꯅ ꯑꯃꯨꯛ ꯀꯣꯆꯤꯡꯖꯦ ꯆꯠꯊꯣꯛ ꯆꯠꯁꯤꯟꯁꯦ ꯐꯔꯛ ꯇꯥꯏꯌꯦꯕ ꯀꯣꯚꯤꯠ ꯀꯟꯜꯂꯤꯀꯥꯟ ꯃꯇꯝꯗꯨ ꯑꯗꯨꯗꯅ ꯏꯁꯥꯅ ꯑꯃꯨꯛ ꯏꯊꯟꯇ ꯍꯣꯠꯅꯖꯕꯁꯨ ꯉꯝꯒꯤꯗꯕ ꯑ ꯆꯍꯤꯃꯨꯛ ꯇꯧꯔꯦ ꯑꯗꯩ ꯌꯨꯝꯗꯁꯨ ꯁꯨꯝ ꯀꯣꯚꯤꯠ ꯃꯇꯝꯗꯅ ꯑꯌꯦꯛ ꯃꯌꯥꯝ ꯌꯥꯎꯁꯜꯂꯛꯑꯦ ꯑꯗꯒꯤ ꯍꯧꯖꯤꯛꯀꯤ ꯑꯦꯛꯖꯥꯝꯁꯤ ꯇꯣꯛꯊꯣꯛꯑꯒ ꯁꯨꯝ ꯁꯣꯝ ꯅꯥꯀꯟꯗ ꯑꯃꯨꯛ ꯍꯥꯏ ꯑ ꯀꯣ ꯑꯟꯏꯟꯇꯦꯜꯂꯤꯖꯦꯕꯜ ꯀꯣꯆꯤꯡꯗꯨ ꯑꯇꯣꯞꯄ ꯊꯕꯛꯀꯤ ꯑꯣꯏꯅ ꯇꯧꯔꯒꯦ ꯇꯧꯔꯛꯄꯅꯤ
ꯀꯣꯚꯤꯗ ꯃꯇꯝꯗꯨꯗ ꯑꯗꯨꯗꯩ ꯌꯥꯝ ꯁꯣꯛꯆꯜꯂꯦꯗ ꯁꯣꯛꯆꯜꯂꯦ ꯍꯥꯏꯗꯤ ꯊꯕꯛ ꯏꯟꯒꯥꯡ ꯇꯧꯕꯗꯒ ꯈꯣꯠꯀꯗꯕ
ꯎꯝ
ꯄꯩꯁꯥ ꯅꯨꯡꯁꯥꯒꯤ ꯑꯣꯏꯔꯣ ꯑꯃꯒꯤ ꯑꯣꯏꯔꯣ
ꯍꯣꯏ ꯁ ꯀꯣꯚꯤꯗ ꯃꯇꯝ ꯌꯥꯝ ꯋꯥꯒꯤꯗ
ꯎꯝ
ꯄꯔꯤꯈ꯭ꯌꯥꯒ ꯊꯥꯕ ꯆꯠꯄꯗ ꯑꯁ ꯊꯪꯒꯥꯝ ꯕꯖꯥꯔꯗꯒ ꯀꯃꯥꯟꯗꯣꯅ ꯐꯥꯕꯗ ꯐꯥꯕꯗ ꯑꯦꯛꯖꯥꯛ ꯑꯦꯃꯤ ꯀꯥꯔꯗꯀ ꯑꯦꯞꯄ꯭ꯂꯤꯁ ꯇꯪꯒ ꯄꯨꯗꯅꯕ ꯌꯥꯝ ꯋꯥꯒꯤ ꯀꯣꯚꯤꯠ ꯃꯇꯝꯗ ꯀꯗꯥꯏꯗꯩ ꯆꯍꯤ ꯇꯔꯥꯃꯨꯛꯀ ꯑꯗꯨꯃꯥꯏꯅ ꯇꯧꯔꯗꯤ ꯃꯤ ꯂꯣꯏꯅ ꯋꯥꯅꯅꯤ ꯈꯝ ꯊꯦꯡꯅ
ꯋꯥꯅꯅꯤ ꯆꯍꯤ ꯑꯃ ꯑꯅꯤ ꯈꯛ ꯇꯧꯕꯗꯨꯗꯕꯨ ꯑꯗꯨꯛ ꯌꯥꯝ ꯋꯥꯔꯗꯨꯅꯗꯤ ꯀꯣꯚꯤꯠ ꯃꯇꯨꯡꯗꯒꯤꯅꯦ ꯀꯣꯚꯤꯠ ꯂꯣꯏꯔꯦ ꯑꯗꯩꯗꯤ ꯑꯃꯨꯛ ꯏꯔꯥꯡ ꯑꯃꯨꯛ ꯊꯣꯛꯑꯦ
ꯎꯝ
ꯑꯟꯏꯟꯇꯦꯜꯂꯤꯖꯦꯕꯜ ꯋꯥꯅꯔꯦꯕ ꯍꯧꯖꯤꯛ ꯕꯥꯎ ꯃꯦꯟꯈꯠꯄꯕꯨ ꯉꯝꯅꯗ꯭ꯔꯦꯕ ꯋꯥꯕ ꯗꯨꯅꯦ ꯍꯥꯏꯁꯤ
ꯎꯝ ꯑꯝ
ꯑꯈꯣꯏꯃꯥ ꯍꯣꯏꯗꯤ ꯂꯥꯛꯄ꯭ꯔꯣ ꯅꯪ ꯔꯦꯟ ꯃꯐꯝꯗ
ꯂꯥꯛꯇꯦꯗ ꯁꯨꯂꯥꯛꯄꯨ ꯂꯥꯛꯈꯤꯗ꯭ꯔꯦꯗ ꯊꯥꯏꯅ ꯕꯣꯗꯤꯌꯥꯗ ꯂꯥꯏꯔꯤꯛ ꯀꯥꯟ ꯑꯦꯂꯦꯚꯦꯟ ꯇꯨꯌꯦꯜꯄ ꯀꯥꯔꯤꯀꯥꯟꯗ ꯑꯗꯨꯝ ꯃꯔꯛ ꯃꯔꯛ ꯗ ꯂꯥꯛꯑꯝꯕꯅꯦ ꯑ ꯀꯨꯏꯔꯦ ꯂꯥꯛꯈꯤꯗꯕ ꯆꯍꯤ ꯑꯃꯅꯤ ꯑꯗꯨꯝ ꯃꯣꯏꯁꯨ ꯌꯨꯝꯗꯁꯨ ꯑꯩꯈꯣꯏ ꯃꯥꯗꯨ ꯁꯨꯝ ꯁ꯭ꯀꯨꯜ ꯀꯩꯀꯩ ꯆꯠꯊꯣꯛ ꯆꯠꯁꯤꯟꯁꯨ ꯇꯧꯕ ꯑꯗꯩ ꯌꯨꯝꯒꯤ ꯊꯕꯛ ꯏꯪꯈꯥꯡ ꯇꯧꯕ ꯀꯩꯒ ꯑꯗꯨꯝ ꯆꯤꯜꯂꯦ
ꯅꯍꯤ ꯑꯣꯏꯔꯤꯕꯣ ꯀ ꯆꯍꯤ ꯀꯌꯥꯃꯨꯛꯀꯤ ꯂꯦꯡꯒꯥ ꯑꯣꯏꯔꯤꯅꯣ
ꯑꯩꯈꯣꯏ ꯃꯥꯖꯦ ꯌꯥꯡꯈꯩ ꯇꯔꯨꯛ ꯌꯥꯡꯈꯩꯇꯔꯦꯠ ꯃꯥ ꯑꯗꯨꯝ ꯅꯍꯥ ꯑꯣꯏꯔꯤ꯫ ꯌꯥꯡꯈꯩ ꯇꯔꯦꯠ ꯀꯌꯥ ꯁꯨꯕꯅꯣ ꯈꯪꯗꯦ ꯊꯕꯛ ꯏꯪꯈꯥꯡ ꯔꯤꯇꯥꯌꯔ ꯆꯠꯇꯧꯕ ꯆꯍꯤ ꯃꯉꯥ ꯇꯔꯨꯛ ꯋꯥꯠꯂꯤ ꯍꯥꯏꯌꯦꯕ ꯆꯍꯤ ꯍꯨꯝꯐꯨꯗ ꯆꯠꯅꯕꯅꯤꯅ ꯌꯥꯡꯈꯩ ꯃꯔꯤ ꯌꯥꯡꯈꯩ ꯃꯉꯥ ꯑꯗꯨꯃꯥꯏꯅ ꯑꯣꯏꯔꯃꯅꯤ꯫
ꯅꯪꯗꯤ ꯀꯌꯥꯁꯨꯨꯔꯒꯦ꯫
ꯑꯩꯔꯣ ꯑꯩ ꯍꯟꯗꯛ ꯀꯨꯟ ꯃꯉꯥ꯫
ꯑꯩ ꯑꯩ ꯏꯅꯥꯎꯄꯥꯒꯤ ꯂꯦꯡꯒꯥꯅꯤꯅꯦ
ꯑ ꯀꯨꯟꯃꯉꯥ ꯁꯨꯔꯦ꯫ ꯈꯪꯗꯦ ꯆꯍꯤꯖꯦ
ꯑꯗꯨꯗꯤꯅꯦ ꯈꯔꯒ ꯈꯔ ꯉꯟꯅ ꯇꯝꯕ꯭ꯔꯥ ꯂꯥꯏꯔꯤꯛꯆꯦ꯫
ꯎꯝ ꯂꯥꯏꯔꯤꯛꯁꯦ ꯑꯗꯨꯝ ꯉꯟꯅ ꯇꯝꯃꯦ ꯑꯗꯨ ꯑꯃꯨꯛ ꯇꯝꯃꯦ ꯍꯥꯏꯖꯦ ꯁꯤꯕꯨꯛ ꯑꯗꯨꯝ ꯑꯩ ꯊꯥꯏꯅ ꯅꯣꯕꯣꯗꯤꯌꯥ ꯊꯥꯕꯗ ꯆꯍꯤ ꯑꯃꯖꯨ ꯑꯃꯨꯛ ꯍꯟꯖꯤꯟꯒꯤꯕꯅꯦꯕ꯫ ꯑꯗꯨ ꯅꯥꯠꯂꯝꯗ꯭ꯔꯗꯤ ꯑꯗꯨꯝ ꯆꯍꯤ ꯄꯤ ꯑꯩꯁ ꯗꯤ ꯇꯧꯏꯖꯦ ꯆꯍꯤ ꯀꯨꯟꯍꯨꯝꯗꯣꯏ ꯀꯨꯟꯃꯔꯤ ꯑꯗꯨꯋꯥꯏꯗꯒ ꯑꯣꯏꯒꯗꯕꯅꯤ꯫
ꯑꯗꯨꯏ ꯈꯔ ꯉꯟꯕ ꯃꯥꯜꯂꯦꯀꯣ꯫
ꯎꯝ ꯉꯜꯂꯦ꯫ ꯑꯩꯉꯣꯟꯗꯩ ꯏꯅꯥꯎꯄꯥꯅ ꯑꯃꯨꯛꯀꯟ ꯉꯜꯂꯦ ꯃꯥ ꯆꯍꯤ ꯀꯨꯟ ꯃꯥꯗꯤ ꯇꯨꯊꯥꯎꯖꯟ ꯐꯥꯏꯕꯅꯦ ꯐꯥꯏꯕꯇ ꯄꯣꯛꯄꯗꯣꯍꯟꯇꯛ ꯒ꯭ꯔꯦꯖꯨꯑꯦꯁꯟ ꯊꯥꯔꯠ ꯏꯌꯥꯔ ꯑꯣꯏꯅꯦꯕ꯫ ꯒ꯭ꯔꯦꯖꯨꯋꯦꯁꯟꯗꯣ ꯃꯣꯏꯒꯤ ꯍꯧꯖꯤꯛꯀꯤ ꯑꯅꯧꯕꯒꯤꯗꯤ ꯐꯣꯔꯠ ꯆꯍꯤ ꯃꯔꯤꯒꯤ ꯑꯣꯏꯗꯅ꯫ ꯒ꯭ꯔꯦꯖꯨꯌꯦꯁꯟꯗ ꯏꯃꯥꯗꯣ ꯀꯣꯂꯦꯖꯇꯣ ꯂꯣꯏꯁꯟꯗꯕꯒꯤ ꯁꯣꯝ ꯅꯥꯀꯟꯗ ꯊꯕꯛ ꯈꯟꯖꯜꯂꯛꯇꯅ ꯑꯗꯨꯝ ꯇ꯭ꯔꯦꯅꯤꯡ ꯆꯪꯒꯤꯕ ꯍꯟꯇꯛꯀꯤ ꯌꯥꯎꯁꯪ ꯃꯇꯥꯡ ꯑꯗꯨꯋꯥꯏꯗ꯫
ꯑꯣ ꯀꯩ ꯊꯕꯛ ꯀꯩ ꯊꯕꯛꯀꯤꯅꯣ꯫
ꯑꯃ ꯀꯩꯅꯣꯒꯤ ꯐꯣꯔꯁꯀꯤ ꯊꯕꯛ꯫ ꯀꯣꯂꯦꯖꯀꯤ ꯑꯦꯛꯖꯥꯝꯗꯣ ꯑꯩꯅ ꯊꯥꯕꯤꯒꯦ ꯇꯧꯔꯒ ꯀꯣꯂꯦꯖꯀꯤ ꯍꯧꯖꯤꯛꯁꯨ ꯀꯩꯅꯣ ꯇꯧꯋꯦꯕ ꯁꯦꯟꯇꯔꯖꯦ ꯑꯃꯒ ꯑꯃꯒ ꯆꯦꯟꯖ ꯇꯧꯅꯕꯗ ꯑꯇꯣꯞ
ꯑꯣ ꯍꯧꯖꯤꯛ ꯑꯅꯧꯕꯗ ꯑꯗꯨꯃꯥꯏꯅ ꯍꯥꯏꯌꯦ ꯑꯩꯈꯣꯏ ꯑꯉꯥꯡꯈꯩꯅꯖꯨ꯫
ꯑꯗꯨꯅ ꯆꯦꯛꯁꯤꯜꯂꯗꯤ ꯊꯥꯕ ꯌꯥꯔꯔꯣꯏ ꯇꯧꯔ ꯑꯗꯨꯝ ꯊꯥꯗꯤ ꯊꯥꯒꯤꯗ꯭ꯔꯦ꯫
ꯍꯥꯟꯅꯒꯤ ꯇꯥꯏꯞꯇ ꯀꯣꯝꯗ꯭ꯔꯦꯕ꯫
ꯎꯝ ꯑꯁ ꯑꯩ ꯑꯩꯅ ꯊꯥꯔꯛꯄ ꯀꯥꯟꯗꯗꯤ ꯑꯩꯈꯣꯏ ꯀꯣꯂꯦꯖꯇꯨꯗꯤ ꯀꯣꯝꯃꯦꯕ ꯑꯣꯖꯥꯅ ꯑꯗꯨꯝ ꯀꯩꯅꯣ ꯇꯧꯔꯒ
ꯑꯩꯈꯣꯏ ꯀꯥꯟꯗꯖꯨꯅꯤꯅꯦ ꯑꯣꯖꯥꯅ ꯑꯣꯏꯅꯒ ꯑꯦꯛꯖꯥꯝ ꯊꯥꯎꯂꯥꯎꯅꯒ ꯀꯧ ꯕꯤꯅꯤ
ꯀꯣꯂꯦꯖ ꯀꯥꯏ ꯇꯧꯔꯛꯀꯦ꯫
ꯑꯩꯗꯤ ꯃꯅꯤꯄꯨꯔ ꯀꯣꯂꯦꯖ꯫ ꯗ ꯇꯧꯔꯛꯑꯦꯕꯀꯣ ꯑꯗꯨ ꯎꯝ ꯑꯗꯨꯒ ꯑꯩꯈꯣꯏ ꯏꯃꯥꯟꯅꯕ ꯏꯃꯥꯟꯅꯕꯤ ꯒꯩ ꯂꯩꯗꯅ꯫ ꯃꯣꯏ ꯊꯕꯛꯀꯤ ꯑꯗꯨꯒꯤꯅꯦ ꯇꯧꯅꯔꯤꯀꯥꯟꯗ ꯒ꯭ꯔꯦꯖꯨꯑꯦꯁꯟꯗꯤ ꯇꯧꯅꯤꯡꯕ ꯑꯗꯨꯗꯨꯒ ꯃꯇꯝꯗꯤ ꯁꯪꯗꯕꯤ ꯇꯧꯕꯗꯣ꯫
ꯎꯝ꯫
ꯑꯃꯥꯏ ꯇꯧꯕꯗ ꯑꯩꯈꯣꯏꯒꯤ ꯍꯤꯌꯥꯡꯗꯥꯡꯗ ꯂꯩꯕ ꯀꯦ
ꯑ ꯀꯦ ꯄꯤ ꯀꯃꯈꯤꯌꯥ ꯄꯦꯝ
ꯑꯗꯨꯗꯨ ꯌꯥꯝ ꯇꯧꯔꯛꯑꯦ ꯫ ꯑꯩꯈꯣꯏ ꯆꯠꯂ ꯆꯠꯂꯒ ꯃꯤꯡ ꯆꯟꯕꯒꯤ ꯆꯠꯂꯁꯨ ꯨ ꯐꯣꯝ ꯐꯤꯜ ꯑꯄ ꯇ ꯄꯨꯂꯞ ꯄꯨꯂꯞ ꯆꯠꯂꯒ ꯇꯧꯃꯤꯟꯅꯩꯑꯦꯕ ꯃꯣꯏꯗꯤ ꯊꯤꯅ ꯅꯨꯡꯉꯥꯏꯕꯤꯅꯦ ꯑ ꯑꯣꯖꯥꯅꯒ ꯑꯣꯏꯅꯒ ꯐꯣꯝ ꯐꯤꯜ ꯑꯄ ꯇꯧꯕ ꯂꯥꯛꯑꯣ ꯊꯥꯎ ꯂꯥꯎ ꯀꯥꯏꯅꯒ ꯑꯣꯏꯅ ꯀꯧꯔꯛꯄꯤꯅꯦꯕ ꯃꯣꯏꯗꯤ
ꯈꯔ ꯐꯔꯤꯁꯟ ꯈꯤꯇꯪ ꯆꯦꯛꯁꯤꯟꯕꯁꯦ ꯏꯝꯐꯥꯜ ꯀꯣꯂꯦꯖ ꯃꯅꯤꯄꯨꯔ ꯀꯣꯂꯦꯖ ꯗꯤ ꯑꯦꯝ ꯑꯗꯒꯤ ꯊꯧꯕꯥꯜ ꯂꯣꯝ ꯈꯤꯇꯪꯒ ꯑꯇꯣꯞꯄꯗꯤ ꯀꯣꯝꯃꯤꯗ ꯑꯁꯣꯟ ꯅꯥꯀꯟ ꯃꯈꯥꯔꯣꯝꯗꯒ ꯂꯩ ꯑꯩꯈꯣꯏ ꯑꯗꯨꯝ ꯑꯩꯅ ꯇꯧꯔꯛ ꯀꯛꯆꯤꯡꯒ ꯇꯝꯅꯔꯤꯁꯦ ꯂꯣꯏꯅ ꯀꯩꯅꯣ ꯉꯥꯛꯇꯅꯦ ꯀꯣꯝꯕꯒꯤ
ꯑꯗꯨꯝ ꯀꯩꯅꯣꯔꯣꯝꯗꯁꯨ ꯃꯣꯗꯔꯟ ꯀꯣꯂꯦꯖ ꯀꯨꯝꯕ ꯑꯗꯨꯒꯨꯝꯕꯗꯨ ꯈꯔ ꯑꯗꯨꯝ ꯀꯣꯝꯕ ꯃꯥꯜꯂꯦ ꯑꯣ ꯑꯩꯈꯣꯏꯅ ꯇꯝꯃꯛꯄ ꯀꯥꯟꯗꯗꯤ ꯌꯥꯗ꯭ꯔꯦ ꯑꯩꯈꯣꯏꯗꯗꯤ ꯂꯩꯊꯣꯛ ꯂꯩꯁꯤꯟꯒ ꯌꯥꯗꯕꯒ ꯌꯥꯎ ꯄꯣꯅꯤ
ꯎꯝ
ꯐꯅꯌꯥꯝ ꯀꯨꯏꯌꯦ ꯂꯣꯏꯒꯤꯕꯁꯦ
ꯇꯨ ꯊꯥꯎꯖꯟꯁꯚꯦꯟꯇꯤꯟꯗꯤ ꯌꯥꯝ ꯀꯨꯏꯔꯦꯗ
ꯎꯝ ꯀꯨꯏꯔꯦꯕ ꯑꯩ ꯑꯗꯨꯝ ꯂꯥꯏꯔꯤꯛ ꯇꯝꯕꯗꯤ ꯈꯤꯇ ꯈꯔ ꯑꯗꯨꯝ ꯉꯟꯅ ꯇꯝꯃꯛꯄꯅꯦꯕ ꯂꯥꯏꯔꯤꯛ ꯂꯥꯏꯁꯨꯗꯤ ꯀꯌꯥ ꯊꯋꯥꯏ ꯌꯥꯥꯎꯗꯝꯅꯤꯅ ꯑꯗꯨꯝ ꯇꯣꯛꯈ꯭ꯔꯦꯕ ꯑꯗꯨꯝ ꯂꯣꯏꯁꯟ ꯍꯜꯂ ꯒ ꯗꯨꯝ ꯃꯈꯥ ꯇꯝꯁꯤꯔꯥ ꯇꯝꯒꯨꯝꯁꯤꯔ ꯑꯗꯩ ꯑꯇꯣꯞꯄ ꯁꯨꯝ ꯊꯕꯛ ꯀꯩ ꯀꯩ ꯌꯦꯡꯁꯤꯔꯥꯅ ꯁꯨꯝ ꯈꯜꯂ ꯂꯩ ꯀꯥꯟꯗꯀꯣ ꯑꯗꯨꯝ ꯊꯣꯛꯈ꯭ꯔꯦꯕ ꯗꯨꯝ
ꯎꯝ ꯑ ꯗꯨꯝ ꯑꯇꯣꯞꯄ ꯀꯩꯅꯣꯒꯨꯝꯕꯗꯤ ꯆꯠꯇ꯭ꯔꯕ ꯕꯦꯠꯀꯨꯝꯕ ꯀꯩꯒꯨꯝꯕꯗꯤ ꯀꯩꯝ ꯇꯧꯗ꯭ꯔꯕ
ꯑꯁ ꯆꯠꯈꯤꯗ꯭ꯔꯦꯗ ꯑꯗꯨꯝ ꯑꯩꯗꯣ ꯀꯩꯅꯣ ꯆꯠꯂꯝꯃꯦꯕ ꯑ ꯃꯥꯏꯀ꯭ꯔꯣ ꯐꯥꯏꯅꯥꯟꯁ ꯑꯃ ꯌꯥꯎꯔꯝꯃꯦꯕ ꯑꯗꯨ ꯌꯥꯎꯁꯟ ꯈꯟꯕꯗꯒꯤ ꯑꯩꯈꯣꯏꯒꯤ ꯀꯩ ꯍꯥꯏꯗꯣꯏꯅꯣ ꯈꯪꯗꯦꯅꯦ ꯊꯕꯛꯁꯤꯅ ꯇꯣꯛꯀꯦꯁꯨ ꯑꯃꯨꯛꯁꯨ ꯃꯍꯨꯠ ꯁꯤꯟꯅꯕ ꯃꯤꯁꯨ ꯑꯃꯨꯛ ꯂꯩꯇꯕꯩ ꯑꯗꯨꯃꯥꯏ ꯇꯧꯕꯗ ꯇꯥꯏꯃꯤꯡꯗꯣ ꯇꯥꯟꯅꯈꯤꯕꯗꯒꯤ ꯁꯨꯝ ꯀꯩ ꯍꯥꯏꯅꯤ ꯑꯩꯈꯣꯏ ꯌꯥꯝ ꯀꯩꯅꯣ ꯇꯧꯔꯒ ꯌꯥꯝ ꯀꯩ ꯍꯥꯏꯅꯤ ꯌꯥꯝ ꯅꯨꯡꯉꯥꯏꯔꯒ ꯀꯩꯅꯣ ꯇꯧꯕ ꯏꯃꯨꯡ ꯅꯠꯇꯛꯇꯕꯅ ꯁꯨꯝ ꯑꯩꯈꯣꯏ ꯏꯁꯥꯅ ꯁꯨꯝ ꯄꯩꯁꯥ ꯇꯥꯟꯕꯩ ꯋꯥꯈꯜꯗ ꯁꯨꯝ ꯈꯟꯅꯈꯤꯕꯗꯣ
ꯎꯝ
ꯑꯗꯨꯃꯥꯏꯅ ꯈꯟꯕꯗ ꯑꯩ ꯁꯨꯝ ꯈꯪꯗꯦꯅꯦ ꯑꯗꯨꯃꯥꯏꯅ ꯑꯗꯨꯝ ꯈꯜꯂꯒ ꯑꯁ ꯃꯈꯥ ꯇꯝꯗꯔꯔꯣꯏꯒꯦꯗ ꯀꯩꯗꯧꯗꯣꯏꯅꯣ ꯈꯣꯠꯇꯣꯏꯅꯣ ꯀꯃꯥꯏꯅ ꯁꯨꯝ ꯈꯜꯂ ꯑꯗꯨꯃꯥꯏꯅ ꯇꯧꯔꯒ ꯑꯗꯨꯝ ꯇꯣꯛꯈ꯭ꯔꯦꯕ ꯑꯗꯨꯝ ꯑꯗꯨꯝ ꯆꯍꯤ ꯑꯃꯒꯨꯝꯕ ꯊꯦꯡꯗꯈꯤꯕꯗꯩꯗꯤ ꯑꯗꯨꯝ ꯇꯥꯟꯁꯤꯜꯂꯛꯑꯦꯕ ꯑꯗꯨꯝ
ꯎꯝ ꯑꯁ ꯂꯥꯏꯔꯤꯛꯇꯤ ꯑꯗꯨꯝ ꯊꯥꯕꯨ ꯊꯥꯗꯣꯛꯄ ꯍꯧꯈ꯭ꯔꯗꯤ
ꯍꯣꯏ ꯑꯗꯨꯅ ꯍꯦꯛ ꯂꯦꯞꯈ꯭ꯔꯗꯤꯅꯦ ꯑꯗꯨꯝ ꯇꯜꯂꯛꯄ ꯖꯥꯠꯅꯤ ꯃꯁꯥꯅ ꯑꯗꯨꯝ ꯌꯥꯔ ꯃꯥꯂꯦꯀꯣ ꯑꯦ ꯌꯥꯗꯔꯤ
ꯑ ꯁꯤ ꯌꯧꯍꯟꯂꯒ ꯇꯧꯔꯛꯀꯦ
ꯂꯥꯏꯔꯤꯛꯀꯤꯗꯨꯗꯤ ꯈꯤꯇꯪ ꯍꯦꯛ ꯂꯩꯊꯣꯛꯈꯤꯕꯗꯅꯦ ꯍꯦꯛꯇ ꯇꯟꯁꯤꯜꯂꯛꯑꯦ ꯌꯥꯗꯦ
ꯑꯩ ꯑꯃꯨꯛ ꯇꯧꯔꯛꯀꯦꯀꯣ
ꯑꯣ ꯍꯣꯏ